ꯎꯝ ꯆꯥꯛ ꯂꯣꯏꯗꯔ꯭ꯤꯕꯣ
ꯂꯣꯏꯗ꯭ꯔꯤꯗ ꯀꯟꯅ ꯊꯣꯡꯉꯤ
ꯎꯝ ꯍꯝ
ꯑꯩꯈꯣꯏ ꯇꯥꯃꯣꯅ ꯌꯦꯟ ꯆꯥꯅꯤꯡꯉꯦꯅ ꯌꯦ ꯑꯩꯉꯣꯟꯗ ꯌꯦꯟ ꯂꯩꯔꯝꯗꯕꯩ ꯃꯥ ꯏꯁꯁꯨ ꯀꯟꯅ ꯂꯥꯡꯏ ꯍꯧꯖꯤꯛ ꯑꯩꯅ ꯉꯁꯥꯏ ꯀꯥ ꯃꯅꯨꯡꯥ ꯆꯥꯁꯤꯜꯂꯒ
ꯎꯝ ꯎꯝ
ꯑꯗꯨ ꯂꯉ
ꯎꯝ ꯅꯣꯏ ꯏꯇꯩꯃꯅ ꯀꯩꯂꯝꯗꯒꯤ
ꯁꯣ ꯋꯥ ꯃ ꯃꯤ ꯀꯩꯅ
ꯍꯥꯥ
ꯑꯩꯈꯣꯏꯁꯤ ꯁꯣꯔꯣꯛ ꯋꯥꯡꯃꯗꯩꯅꯦ
ꯖꯤꯗꯥ ꯅꯣꯏ ꯋꯥꯡ ꯖꯤꯗꯥ ꯅꯣꯏ ꯑꯗꯨꯋꯥꯏ ꯑꯣꯏꯇꯥꯔꯦ
ꯗꯪꯒꯤ ꯃꯅꯥꯎꯄꯤ ꯊꯣꯛꯏꯅꯦ
ꯎꯝꯍꯝ
ꯀꯩꯅꯣꯗꯣ ꯑ ꯀꯔꯤ ꯕꯤꯀꯣ ꯍꯗꯨꯗꯒꯤ ꯍꯥꯏꯗꯣꯔꯛꯑꯒ ꯑ ꯀꯦꯅꯦꯜ ꯑꯥ ꯏꯊꯩ ꯄꯔꯦꯡ ꯂꯩꯕꯗꯣ
ꯎꯝ
ꯑꯗꯨꯗ
ꯕꯤꯗ꯭ꯌꯥꯟꯗ ꯍꯣꯢ ꯕꯤꯗ ꯕꯤꯗꯤꯗ꯭ꯌꯥꯟꯗ ꯍꯣꯏ ꯑꯗꯨꯋꯥꯏ ꯑꯣꯏꯗꯣꯏꯔꯣ
ꯅꯠꯇꯦ ꯑꯁ ꯑꯩꯈꯣꯏ ꯁꯤꯒꯤ ꯁꯣꯔꯣꯛ ꯄꯔꯦꯡꯗꯣ
ꯎꯝ
ꯑ ꯑꯗꯨꯩꯅꯦꯕ ꯍꯥꯟꯅ ꯃꯣꯏ ꯀꯩꯅꯣꯒ ꯄꯨꯟꯅ ꯂꯩꯃꯤꯟꯅꯔꯝꯃꯦꯕ ꯖꯟ ꯍꯣꯏꯒ
ꯎꯝ
ꯑꯗꯨ ꯍꯧꯖꯤꯛ ꯃꯣꯏꯒꯤ ꯑꯥꯗ ꯍꯣꯡꯇꯣꯛꯑ ꯂꯩ
ꯎꯝ ꯑꯩ ꯅꯇꯩꯃꯗꯨꯗꯤ ꯎꯝ ꯅꯇꯩꯃꯗꯤ ꯃꯌꯨꯝꯗ ꯂꯩꯒꯔꯦ
ꯂꯩꯇꯦ ꯁꯤ ꯂꯩ ꯑꯉꯥꯡ ꯊꯝꯈꯤꯕꯒꯤ ꯋꯥꯅꯤ
ꯎꯝꯎꯝ
ꯑꯉꯥꯡꯗꯨꯗꯤ ꯁꯦꯟꯅ ꯉꯝꯃꯣꯏꯗꯕ ꯉꯥꯎꯁꯟꯅꯩ ꯈꯨꯉꯥꯎꯁꯟꯅꯗꯨꯒ
ꯅꯨꯄꯤ ꯅꯠꯇ꯭ꯔꯣ
ꯍꯤꯏ ꯃꯤ ꯁꯦꯅ ꯂꯥꯛꯅ ꯐꯥꯅꯕ ꯉꯝꯕꯅ ꯇꯦꯝꯃꯤ ꯀꯣꯏꯆꯦꯟ ꯆꯦꯜꯂꯒ
ꯑꯃꯗꯃꯨꯛ ꯀꯛ ꯑꯃꯗꯃꯩꯛ ꯀꯛ ꯇꯧꯔꯒ ꯀꯣꯏꯆꯦꯟ ꯆꯟꯗꯣꯏꯅꯦꯕ ꯃꯤ ꯇꯨꯃꯤꯟ ꯂꯩꯖꯔꯝꯕ ꯃꯤꯁꯦ ꯃꯥꯝ ꯐꯥꯕꯠ ꯆꯪꯁꯤꯜꯂꯒ ꯑ ꯑ ꯇꯧꯔꯒ ꯍꯧꯔꯨꯗꯣꯏꯅꯦꯕ ꯈꯪꯉꯕ ꯑꯗꯨꯒ ꯑꯗꯨꯃꯥꯏꯅ ꯍꯧꯔꯝꯃꯒ ꯑꯃꯨꯛ ꯆꯦꯟꯒꯤꯗꯣꯏꯕ
ꯏꯅ ꯇꯧ ꯇꯃ ꯅꯥꯔꯤꯃꯤꯅ ꯂꯥꯛꯅ ꯐꯅꯕ ꯁꯦꯟꯅꯕ ꯉꯝꯃꯔꯣꯏꯅ ꯑ ꯃꯣꯏ ꯃꯕꯣꯛ ꯍꯣꯏꯗ ꯑꯣꯏꯅ ꯇꯧꯅꯤ ꯊꯝꯈ꯭ꯔꯣꯅ
ꯎꯝ
ꯀꯗꯧꯔꯝꯃꯤꯅꯣ
ꯑꯩ ꯑꯗꯨꯝ ꯍꯤꯞꯄꯝꯕꯅꯤꯗ ꯑꯩꯈꯣꯏ ꯃꯥ ꯆꯥꯛ ꯊꯣꯡꯈꯤꯕꯅꯤ
ꯑꯣ ꯑꯦꯛꯖꯝ ꯅꯨꯡꯖꯞ ꯊꯥꯗꯔꯕꯣ ꯍꯧꯖꯤꯀꯥꯟ
ꯑꯦꯛꯖꯥꯝꯖꯦ ꯁꯤ ꯑꯦꯁ ꯑꯥꯏ ꯑꯥꯔꯒꯤꯖꯨ ꯒꯦꯠꯁꯨ ꯈꯔ ꯊꯥꯒꯦ ꯇꯧꯕꯅꯦ
ꯀꯦꯠ
ꯎꯝ
ꯒꯦꯠ ꯒꯦꯠ ꯍꯥꯏꯖꯦ ꯖꯤ ꯑꯦ ꯇꯤ ꯒꯦꯠꯇꯨꯔꯣ
ꯎꯝ
ꯀꯦꯠ ꯂꯣ ꯒꯦꯠ ꯂꯣ
ꯒꯦꯠ ꯒꯦꯠ
ꯒꯦꯠꯁꯤ ꯇꯦꯛꯅꯤꯀꯦꯜꯒꯤ ꯅꯠꯇ꯭ꯔꯣ
ꯑꯩꯈꯣꯏꯒꯤꯁꯨ ꯑꯗꯨꯝ ꯌꯥꯎꯋꯦꯕ ꯁꯕꯖꯦꯛꯇꯣ
ꯑꯣ
ꯑꯗꯨꯗꯣꯒꯤ
ꯑꯩꯗꯤ ꯒꯦꯠꯁꯦ ꯇꯦꯛꯅꯤꯀꯦꯜꯒꯤꯅꯦꯅ ꯑꯗꯨꯝ ꯂꯩꯔꯤꯅꯦ ꯅꯍꯥꯟꯒꯩ
ꯎꯝ ꯌꯥꯝꯗꯣ ꯑꯗꯨꯃꯥꯏꯅ ꯇꯧ ꯊꯥꯒ ꯌꯦꯡꯒꯦ ꯈꯟꯕꯅꯤ ꯉꯝꯗꯦꯗꯕꯨ ꯂꯥꯔꯤꯛ ꯄꯥꯕꯖꯦ
ꯑꯩꯗꯤ ꯒꯦꯠꯀꯤ ꯑꯃꯨꯛ ꯐꯣꯝ ꯊꯥꯖꯟꯒꯗꯕ ꯄꯩꯁꯥꯗꯣ ꯄꯥꯝꯃꯨꯗꯅ ꯊꯥꯗ꯭ꯔꯤꯕꯅꯤ
ꯍꯥꯖ ꯂꯨꯀꯥꯏꯅꯣ
ꯑ ꯊꯦꯅꯤ
ꯎꯝ
ꯄ ꯈꯗꯦꯇꯅꯦ ꯂꯥꯏꯔꯤꯛꯁꯨ ꯀꯔꯤ ꯄꯥꯗꯒ ꯀꯗꯅ ꯊꯥꯖꯍꯧꯗꯕ
ꯎꯝ ꯑ ꯈꯪꯗꯦ ꯇꯧꯔꯤꯁ ꯑꯩꯈꯣꯏ ꯎ ꯎꯝ
ꯌꯦꯔꯉꯟ
ꯑꯩꯁꯨ ꯃꯊꯪꯁꯦ ꯌꯣꯜꯂꯛꯄꯗ ꯑꯣꯏꯅ ꯊꯥꯏꯅꯉꯥꯏꯒꯤ ꯍꯥꯏ ꯁ꯭ꯀꯨꯜꯒꯤ ꯁ꯭ꯀꯨꯜꯗꯨꯗ ꯆꯠꯂꯒ ꯑꯣꯖꯥ ꯑꯣꯏꯔꯒꯦ ꯍꯥꯏꯁꯤꯅ ꯈꯜꯂꯛꯑ ꯃꯤꯕꯨ
ꯈꯪꯅ ꯆꯥꯟꯅꯕ ꯀꯩꯗꯤ ꯑꯗꯨꯝꯛ ꯌꯥꯔꯅꯤ
ꯎꯝ ꯅꯣꯏꯒꯤ ꯍꯩꯄꯥꯛꯥꯛ ꯄꯦꯂꯥꯗꯨꯗꯤ ꯑꯗꯨꯝ ꯃꯥ ꯔꯤꯇꯥꯌꯔ ꯂꯧꯈꯔꯕꯣ
ꯂꯧꯗ꯭ꯔꯤ ꯃꯥ ꯂꯧꯔꯛꯑꯅꯤ
ꯎꯝ ꯍꯧꯖꯤꯛꯐꯥꯎ ꯑꯗꯨꯝ ꯆꯠꯂꯤꯕꯣ ꯍꯥꯏꯁꯦ
ꯇꯂ ꯁꯃꯁ ꯁꯣ
ꯁꯣꯟꯗꯤ ꯁꯣꯅ ꯀꯨꯏꯔꯦ ꯀꯩꯅꯣ
ꯍꯟꯗꯛ ꯅꯥꯗꯅ ꯂꯩꯔꯨꯔꯦꯕ
ꯀꯔꯤ ꯍꯥꯏ ꯅꯥꯔꯤꯕ
ꯀꯔꯤ ꯑꯣꯏꯗꯣꯏꯅꯣ ꯈꯪꯗꯦꯅꯣ ꯍꯥꯠꯀꯤꯔꯥ ꯀꯩꯅꯣ ꯈꯪꯗ ꯃꯃꯤ ꯄꯨꯁꯜꯂꯒ ꯀꯔꯤꯣ ꯍꯧꯖꯤꯛꯄꯨꯗꯤ ꯈꯔ ꯐꯔꯦ ꯍꯧꯖꯤꯛꯄꯨꯗꯤꯡ ꯀꯩꯅꯣ ꯇꯧꯋꯦ ꯃꯇꯝ ꯀꯨꯏꯔꯗꯤ ꯀꯨꯏꯔꯦ ꯃꯃꯥꯡ ꯆꯍꯤꯔꯣ ꯃꯃꯥꯡ ꯆꯍꯤꯔꯣ ꯍꯟꯗꯛ ꯊꯥꯒꯠ ꯑ ꯆꯍꯤ ꯍꯧꯒꯠꯂꯛꯄꯗ ꯀꯩꯅꯣꯝ ꯑꯣꯏꯒꯅꯤ ꯅꯥꯔꯣꯏꯅ ꯃꯃꯤꯠ ꯃꯅꯥꯛꯇ ꯄꯨꯁꯤꯜꯂꯒ ꯃꯁꯥꯗꯣ ꯄꯁꯤꯜꯂꯒ ꯇꯧꯍꯜꯂꯦ
ꯃꯣꯏꯁꯨꯣꯂꯣꯞ ꯇꯣꯂꯣꯞꯇꯤ ꯋꯥꯡꯉꯝꯃꯅꯤꯗ
ꯑꯦ ꯀꯅꯦ ꯁꯅꯤꯌꯥ ꯃꯅꯤ ꯀꯅꯤ ꯇꯨ ꯀꯇꯦ
ꯑ ꯀꯨꯟꯐꯧꯗꯤ ꯑꯗꯨꯝ ꯌꯧꯔꯃꯅꯦꯕ
ꯇꯕꯥ ꯍ ꯌꯦꯁ ꯀꯨꯟꯒꯤ ꯀꯨꯟꯗꯨꯗꯤ ꯏꯕꯨꯡ ꯀꯩꯗꯧꯅꯗꯣꯏꯕ ꯏꯉꯣ
ꯎꯝ
ꯀꯨꯟꯗꯨꯗꯤ ꯇꯨꯏꯁꯟ ꯉꯁꯥꯏꯗ ꯇꯨꯏꯁꯟ ꯃꯆꯥ ꯑꯃ ꯀꯧꯕꯅ ꯍꯦꯟꯅ ꯍꯦꯟꯗ꯭ꯔꯣ ꯌꯥꯝꯗꯤ ꯆꯥꯎꯔꯕꯅꯦ ꯃꯣꯏ ꯔꯤꯁ
ꯃꯣꯏ ꯆꯥꯎꯔꯝꯕꯅꯤ ꯁꯦꯟ
ꯑꯦꯄ꯭ꯔꯣꯛꯁ ꯄꯥꯕꯗ ꯑꯩꯅ ꯈꯜꯂꯤꯁꯦ ꯃꯣꯏꯁꯦ ꯁꯦꯅꯤꯌꯥꯔꯅꯤꯅ ꯑ ꯃꯤ ꯊꯨꯗꯦ ꯑꯗꯨꯝ ꯐꯩꯗꯥ ꯑꯃꯅꯥꯅꯤꯕ ꯀꯨꯟꯊ꯭ꯔꯥꯗꯤ ꯊꯥꯏꯅ ꯌꯧꯈ꯭ꯔꯕꯅꯦꯕ ꯑꯗꯨ ꯀꯨꯏꯗꯅꯣ ꯑꯩꯈꯣꯏ ꯇꯣꯛꯏꯏꯗꯨꯗꯣ
ꯃꯥꯅꯦ
ꯅꯤꯐꯨꯗ ꯌ ꯌꯣꯡꯒꯗꯧ ꯃꯥꯜꯂ
ꯎꯝ ꯑꯗꯨꯕꯨꯗꯤ ꯃꯇꯝꯗꯨꯗ ꯃꯣꯏꯅ ꯍꯧꯗꯣꯛꯑꯝ ꯍꯧꯗꯣꯛꯑꯝꯃꯤꯅꯤꯗꯅ
ꯎꯝ
ꯁꯝꯅ ꯍꯥꯏꯔꯕꯗ ꯃꯣꯏ ꯊꯥꯖꯕ ꯐꯅꯌꯥꯝ ꯂꯩꯕꯩꯅꯦꯕ ꯃꯌꯥꯝ ꯇꯧꯅꯩꯗꯣ
ꯑꯩꯈꯣꯏ ꯑꯩꯈꯣꯏ ꯄꯕꯥꯆꯧꯁꯨ ꯔꯤꯇꯥꯌꯔ ꯆꯠꯈ꯭ꯔꯦ ꯈꯪꯕ ꯍꯂꯣ
ꯇꯥꯏꯌꯦ ꯇꯥꯏꯌꯦ ꯇꯥꯕ꯭ꯔꯣ
ꯇꯥꯏ ꯇꯥꯏ ꯍꯣꯏ ꯄꯖꯧ ꯊꯝꯕ꯭ꯔꯣ ꯍꯜꯂꯣ ꯍꯂꯣ ꯀꯦꯗꯧ ꯇꯠꯈ꯭ꯔꯕꯣ ꯐ ꯍꯂꯣ ꯍꯂꯣ ꯍꯜꯂꯣ ꯍꯜꯂꯣ